ꯑꯣ
ꯑ ꯇꯥꯏꯌꯦ
ꯑꯩꯗꯤ ꯅꯪ ꯄꯤꯛ ꯇꯧꯔꯔꯣꯏꯗ꯭ꯔꯅ ꯂꯩꯕꯅꯤꯅꯦ
ꯐ꯭ꯔꯤ ꯂꯩꯕꯅꯤꯅ ꯑꯗꯨꯝ ꯇꯧꯕ ꯇꯥꯕꯅꯤꯅꯦ
ꯆꯥ ꯀꯣꯜꯗꯣ ꯔꯤꯡ ꯀꯨꯏꯅ ꯆꯠꯄ ꯑꯗꯨꯒꯤꯅꯤꯗ
ꯑꯣ ꯑꯣ ꯑꯩꯗꯣ ꯑꯣ ꯆꯥ ꯇꯧꯕꯀꯣ ꯑꯗꯨꯒꯤ
ꯑꯆꯥꯥ ꯑꯣꯀꯦ ꯅꯪꯗꯤ ꯀꯥꯏꯗ ꯂꯩꯒꯦ
ꯌꯨꯝꯗ ꯑꯗꯨꯝ ꯂꯩꯌꯦ
ꯌꯨꯝꯗ ꯍꯥꯏꯕꯗꯤ ꯇꯃꯦꯡꯂꯣꯡꯗꯔꯣ
ꯅꯠꯇꯦ ꯅꯠꯇꯦ ꯌꯨꯝꯗ ꯈꯨꯟꯗ ꯂꯩꯌꯦ ꯍꯥꯏꯕ
ꯑꯣꯀꯦ
ꯎꯝ
ꯑꯩ ꯒꯨꯍꯥꯇꯤꯗ ꯂꯩ
ꯍꯣꯏ ꯌꯥꯝ ꯐꯩꯅꯦ
ꯐꯕ꯭ꯔꯣꯅꯦ ꯀꯃꯥꯏꯅ ꯇꯧꯗꯦꯗ ꯑꯦꯛꯖꯝ ꯊꯥꯔꯤꯕꯅꯤ
ꯑꯥ
ꯅꯪꯗꯤ ꯀꯔꯤ ꯇꯧꯔꯤꯕ
ꯌꯨꯝꯗ ꯑꯗꯨꯝ ꯂꯩꯌꯦ ꯑꯩꯗꯤ ꯊꯕꯛ ꯇꯧꯗꯦ
ꯂꯣꯏꯅ ꯌꯨꯝꯗ ꯂꯩꯔꯦ ꯅꯪꯁꯦ
ꯑꯥꯎ ꯌꯨꯝ ꯁꯪꯉꯒ ꯂꯩ ꯍꯥꯏꯇꯥꯔꯦ
ꯂꯨ ꯍꯪꯈ꯭ꯔꯕꯣꯅꯦ ꯅꯪꯕꯣ
ꯍꯣꯡꯗ꯭ꯔꯤ
ꯑ ꯅꯪꯒ ꯅꯪꯒꯤ ꯏꯃꯨꯞ ꯅꯨꯄꯤ ꯑꯃꯗꯣ ꯅꯪ ꯀꯅꯥ ꯅꯍꯥꯟꯒꯦ ꯆꯍꯤ
ꯆꯞ ꯃꯥꯟꯅꯔꯝꯒꯅꯤ ꯑꯩꯈꯣꯏꯅꯤ
ꯑꯣꯀꯦ ꯃꯟꯅꯔꯦꯗꯤ ꯁꯨꯝ ꯍꯪꯕꯅꯤꯗ ꯀꯃꯥꯏ ꯇꯧꯕ꯭ꯔꯣꯅ
ꯑꯥ ꯈꯪꯗꯦ ꯃꯥꯗꯤ ꯑꯩꯈꯣꯏ ꯌꯨꯝꯗ ꯄꯥꯛ ꯂꯩꯇꯕꯅꯤꯅꯀꯣ
ꯃꯥꯗꯤ ꯍꯣꯏ ꯀꯩꯅꯣꯝꯃꯣꯏ ꯑꯟꯇꯤ ꯈꯣꯏ ꯌꯨꯝꯗ ꯑꯉꯥꯡ ꯌꯦꯡꯕ꯭ꯔꯥ ꯀꯩꯅꯣꯝꯃ ꯍꯥꯏꯕꯅꯦ ꯃꯥꯗꯣ
ꯑꯣ ꯑꯣ ꯑꯣ ꯑꯗꯨꯃꯥꯏꯅ ꯇꯧꯋꯦ ꯍꯥꯏꯌꯦ ꯄꯥꯛ ꯐꯥꯎꯅꯗꯦꯕ ꯑꯩꯈꯣꯏꯗꯤ
ꯅꯪꯗꯤ ꯃꯄꯥꯟ ꯊꯣꯛꯇꯦ
ꯃꯄꯥꯟꯊꯣꯛꯇꯦ ꯌꯨꯝꯗ ꯑꯗꯨꯝ ꯂꯩꯌꯦ
ꯑꯣ
ꯃꯄꯥꯟ ꯊꯣꯛꯅꯤꯡꯗꯕ
ꯅꯪꯁꯦ ꯃꯥꯡꯉꯁꯨ ꯌꯨꯝꯗ ꯂꯩ ꯍꯥꯏꯒꯅꯤꯅꯦ
ꯑꯥ ꯀꯅꯥ
ꯑꯃꯥꯡ ꯑꯃꯒ ꯌꯨꯝꯗ ꯌꯨꯝꯗ ꯑꯗꯨꯝ ꯍꯥꯏ ꯂꯩꯔꯦꯕ ꯅꯪꯁꯦ
ꯑꯣ ꯌꯨꯝꯗ ꯂꯩꯕꯅꯤꯅꯀꯣ ꯑꯗꯨꯝ ꯌꯨꯝꯗ ꯂꯩꯌꯦ ꯍꯥꯏꯕ ꯇꯥꯕꯅꯦ ꯃꯄꯥꯟ ꯁꯨꯛꯇꯣꯛ ꯊꯣꯛꯇꯦꯕ
ꯀꯣꯏꯕ ꯆꯠ ꯄ꯭ꯔ ꯑꯗꯨꯗꯤ
ꯆꯠꯗꯦ
ꯑꯣ ꯑꯗꯨꯁꯨ ꯌꯨꯝꯗ ꯑꯗꯨꯝ ꯂꯩꯔꯦ
ꯑꯗꯨꯁꯨ ꯌꯨꯝꯗ ꯑꯗꯨꯝ ꯂꯩꯔꯦ ꯍꯣꯏ ꯀꯣꯏꯕ ꯆꯠꯅꯤꯡꯉꯥꯏ ꯃꯇꯝ ꯂꯩꯇꯦ
ꯑꯁ ꯌꯨꯝꯗ ꯂꯩꯔꯒ ꯃꯇꯝ ꯂꯩꯇꯕ ꯀꯥ ꯀꯔꯤꯔꯣ
ꯑꯗ ꯌꯨꯝꯗ ꯑꯗꯨꯝ ꯀꯔꯤꯅꯣ ꯑꯗꯨꯝ ꯊꯕꯛ ꯂꯩꯕꯁꯤꯡ ꯑꯗꯨꯝ ꯇꯧꯔꯒ ꯂꯩꯌꯦ
ꯑꯠꯆꯥ ꯃꯃꯥ ꯁꯥꯔ ꯂꯩꯕ꯭ꯔꯣ
ꯎꯝ ꯁꯥꯗꯦꯗ ꯑꯗꯨ ꯑꯣꯏꯔꯁꯨ ꯂꯩꯗꯅ ꯃꯄꯥꯟ ꯊꯣꯛꯄ ꯃꯇꯝꯗꯣ ꯄꯥꯛ ꯂꯩꯇꯕꯀꯣ ꯊꯣꯛꯅꯤꯡꯉꯥꯏꯁꯨ ꯂꯩꯇꯦꯗ ꯃꯄꯥꯟ
ꯑꯣꯀꯦ ꯍꯣꯏꯗ
ꯅꯪꯗꯤ ꯅꯨꯄꯥ ꯑꯁ ꯀꯔꯤꯅꯣ ꯅꯨꯄꯤ ꯑꯣꯏꯔꯒ ꯅꯨꯄꯥ ꯀꯣꯏꯗ꯭ꯔꯗꯤ ꯂꯣꯏꯔꯦꯍꯦ
ꯑꯗꯨ ꯀꯣꯏꯗꯕ ꯌꯥꯝ ꯌꯥꯎꯋꯦꯗꯅ
ꯈꯪꯗꯦ ꯀꯣꯏꯗ ꯅꯨꯄꯥꯕꯨ ꯀꯣꯏꯗꯕ ꯌꯥꯕ꯭ꯔꯣ
ꯑꯁ ꯌꯥꯝ ꯋꯥꯠꯇꯕ ꯇꯥꯏꯞꯇꯅꯦ ꯑꯗꯨꯗꯤ
ꯀꯣꯏꯗ ꯀꯣꯏꯗꯕ ꯌꯥꯕ꯭ꯔꯣ ꯁꯤꯅꯤꯅꯦ
ꯅꯪꯗꯤ ꯀꯣꯏꯗ꯭ꯔꯣ
ꯑꯩꯁꯨ ꯅꯪꯒꯤ ꯅꯔꯨꯞ ꯅꯨꯄꯤꯕꯨ ꯍꯪꯉꯣ
ꯀꯩ ꯍꯥꯥ
ꯅꯪꯒꯤ ꯃꯔꯨꯞ ꯅꯨꯄꯤꯕꯨ ꯍꯥꯡꯉꯣꯕ ꯃꯥꯕꯨ ꯀꯣꯏꯁꯤꯔ ꯈꯜꯂꯤ
ꯑꯣ ꯀꯣꯏꯌꯨꯅꯦ ꯐꯕꯅꯤꯅꯦ
ꯁꯥꯁ
ꯅꯕꯅꯤ ꯀꯣꯏꯅꯕ꯭ꯔꯣ
ꯀꯣꯏꯅꯗꯦꯗ ꯐꯒꯤ ꯇꯧꯕꯅꯦ ꯎꯝ
ꯅꯪ ꯌꯥꯝ ꯈꯪꯕꯒꯨꯝ ꯇꯧꯋꯦꯕ ꯃꯥꯗꯣ ꯑꯗꯨꯒꯤ ꯍꯪꯕꯅꯤꯗ
ꯑꯗꯨꯝ ꯋꯥꯔꯤ ꯁꯥꯟꯅꯕꯅꯤꯗ ꯑꯗꯨꯝ ꯀꯣꯏꯕꯗꯤ ꯅꯠꯇꯦꯗ
ꯅꯪꯁꯨ ꯀꯩꯅꯣ ꯅꯪ ꯈꯣꯟꯖꯦꯜ ꯇꯥꯕꯗ ꯅꯪ ꯅꯨꯄꯤ ꯀꯣꯏꯒꯗꯧꯕ ꯃꯥꯜꯂꯦ
ꯈꯣꯟꯖꯦꯜꯗꯕꯨ ꯈꯪꯕ꯭ꯔꯣ
ꯑ ꯈꯪꯉꯦ ꯅꯪ ꯅꯨꯄꯤ ꯀꯣꯏꯕ ꯃꯥꯜꯂꯦꯕ
ꯋꯥꯔꯤꯗꯤ ꯑꯩꯗꯤ ꯀꯩꯅꯣꯅꯦ ꯋꯥꯔꯤ ꯁꯥꯕꯗꯤ ꯑꯗꯨꯝ ꯅꯨꯡꯉꯥꯏꯔꯝꯒꯅꯤ ꯍꯥꯏꯕꯗꯤ
ꯑꯣ ꯑꯣ ꯅꯨꯡꯉꯥꯏ ꯍꯣꯏ ꯑꯗꯨꯝ ꯀꯔꯤ ꯍꯥꯏꯁꯤꯔꯥ ꯋꯥ ꯉꯥꯡꯕꯗꯣ ꯑꯗꯨꯝ ꯇꯧꯋꯦꯕꯀꯣ ꯑꯇꯩ ꯅꯨꯄꯥꯗꯤ ꯋꯥꯔꯤ ꯁꯥꯟꯅꯔꯁꯨ ꯋꯥ ꯉꯥꯡꯗꯕ ꯑꯗꯨꯝ ꯂꯩꯌꯦꯕ
ꯑꯣꯀꯦ ꯍꯣꯏ ꯂꯩꯔꯝꯕ ꯌꯥꯏ
ꯑꯩꯅ ꯉꯥꯡꯕ ꯈꯛꯇ ꯇꯥꯕ ꯑꯗꯨꯝ ꯂꯩꯌꯦꯕꯀꯣ
ꯑꯠꯆꯥꯥ ꯑꯗꯨ ꯑꯣꯏꯔꯗꯤ ꯃꯥꯅꯤꯁꯦ ꯆꯞ ꯆꯥꯔꯦꯅꯦ
ꯑꯗꯨꯅꯦ ꯑꯩꯗꯤ ꯋꯥ ꯉꯥꯡꯗꯗꯤ ꯂꯩꯕ ꯉꯝꯗꯦꯕ ꯌꯨꯝꯗꯁꯨꯅꯦ ꯌꯥꯝ ꯉꯥꯡꯒꯟꯕ ꯉꯥꯡꯒꯟꯕꯤ ꯍꯥꯏꯕ ꯇꯥꯔꯦ
ꯑꯠꯆꯥ ꯑꯗꯨ ꯁꯥꯎꯒꯟꯕꯤꯁꯨ ꯑꯣꯏꯔꯝꯕ ꯌꯥꯏꯀꯣ
ꯎꯝ ꯑꯁ ꯃꯤ ꯑꯣꯏꯔꯒ ꯁꯥꯎꯗ꯭ꯔꯗꯤ ꯀꯔꯤꯅꯣ
ꯑꯁ ꯅꯪꯉꯁꯦꯅꯦ ꯐꯩ ꯐꯩ ꯁꯥꯎ ꯑꯗꯨꯝ ꯃꯔꯛ ꯃꯇꯊꯥꯏ ꯁꯥꯎꯕ ꯇꯥꯕꯅꯤ ꯅꯠꯇ꯭ꯔꯣ ꯅꯪꯒꯤ ꯃꯔꯨꯞ ꯅꯨꯄꯤꯗꯨꯗꯤ ꯁꯥꯎꯒꯟꯗꯦ ꯍꯥꯏꯕ꯭ꯔꯥ ꯀꯩꯅꯣ ꯍꯥꯏꯔꯝꯕꯅꯤ
ꯈꯪꯗꯦ ꯁꯥꯎꯕ꯭ꯔꯥ ꯁꯥꯎꯗꯕ꯭ꯔꯥ ꯈꯪꯗꯦ ꯑꯩꯈꯣꯏꯗꯤ ꯁꯥꯎꯔ ꯃꯤ ꯃꯤ ꯑꯣꯏꯕꯅꯤꯅꯀꯣ ꯁꯥꯎꯅꯤꯡꯕ ꯃꯇꯝꯗꯁꯨ ꯁꯥꯎꯕ ꯇꯥꯕꯅꯤꯅꯦ ꯀꯩꯅꯣ
ꯍꯗ ꯍꯣꯏꯗ
ꯎꯝ
ꯎꯝ
ꯅꯪꯗꯤ ꯁꯥꯎꯒꯟꯕ꯭ꯔꯣ
ꯁꯥꯎꯒꯟꯗꯤ ꯁꯥꯎꯒꯟꯗꯦ ꯑꯗꯨ ꯃꯤ ꯃꯊꯛ ꯄꯣꯜꯂꯦ ꯁꯥꯎꯒꯗꯕꯤ ꯍꯥꯏꯅ ꯄ ꯁꯥꯎꯗꯅ ꯃꯤꯕꯨ
ꯅꯨꯄꯥ ꯈꯔꯗꯤ ꯀꯩꯅꯣ ꯌꯥꯝ ꯏꯁꯧ ꯂꯥꯡꯕ ꯅꯨꯄꯥꯁꯨ ꯌꯥꯝ ꯂꯩꯕꯅꯦ
ꯎꯝ ꯍꯣꯏꯗ ꯍꯣꯏꯗ ꯑꯗꯣ ꯑꯩꯈꯣꯏꯗꯤ ꯑꯃꯨꯛ ꯁꯥꯎꯔꯗꯤ ꯑꯃꯨꯛꯀ ꯃꯤꯒꯨꯝꯕ ꯅꯠꯇꯦꯕ ꯍꯥꯏꯕꯗꯤ ꯄꯥꯛꯇꯤ ꯁꯥꯎꯗꯦꯀꯣ ꯁꯥꯎꯕ ꯁꯥꯎꯈ꯭ꯔꯗꯤ ꯁꯦꯡꯅ ꯁꯥꯎꯕꯗꯣ ꯑꯗꯨꯃꯥꯏꯅ ꯇꯧꯋꯦꯕ
ꯎꯝ ꯑꯗꯨꯝ ꯎꯝ ꯃꯤꯗꯤꯦ ꯑꯗꯨꯝ ꯎꯝ ꯀꯔꯤ ꯍꯥꯏꯁꯤꯔꯥ ꯈꯔꯅ ꯑꯗꯨꯝ ꯁꯥꯎꯗꯕꯤꯁꯨ ꯂꯩꯌꯦꯀꯣ ꯁꯥꯎꯟꯅꯤꯡꯉꯁꯨ ꯎꯠꯊꯣꯛꯇꯕꯗꯣ
ꯎꯝ
ꯑꯗꯨꯒꯨꯝꯕꯁꯨ ꯃꯤ ꯌꯥꯝ ꯂꯩꯩꯌꯦꯕ
ꯑꯩꯈꯣꯏ ꯏꯌꯥꯝꯕꯗꯨ ꯑꯃꯛꯁꯨ ꯁꯥꯎꯗ꯭ꯔꯤ ꯄꯨꯟꯁꯤꯗ ꯑꯩꯕꯨ ꯆꯩꯗ꯭ꯔꯤ ꯑꯃꯛꯁꯨ
ꯑꯣ ꯐꯩꯅꯦ ꯅꯪꯕꯨ ꯌꯥꯝ ꯅꯨꯡꯁꯤꯕꯒꯤꯅꯤꯅꯦ ꯑꯗꯣ
ꯑꯩꯕꯨꯁꯨ ꯑꯩꯈꯣꯏ ꯏꯆꯦꯕꯨꯁꯨ ꯁꯥꯎꯅꯤꯅ ꯃꯔꯛꯁꯨ ꯃꯥꯥꯟꯅꯦ
ꯎꯝ ꯍꯧꯛꯇꯝ ꯅꯨꯡꯁꯤꯅꯕ ꯂꯩꯕꯅ ꯐꯕꯅꯦꯗ ꯍꯥꯏꯕꯗꯤ ꯑꯝ
ꯑꯍ ꯔꯣ
ꯃꯤ ꯈꯔꯗꯤ ꯃꯆꯤꯟ ꯃꯅꯥꯎꯒꯨꯝꯕ ꯁꯥꯎꯒꯟꯕ ꯂꯩꯌꯦꯕꯀꯣ ꯈꯠꯅꯒꯟꯕ ꯂꯩꯌꯦꯕꯀꯣ ꯑꯗꯨꯗꯤ ꯐꯠꯇꯦꯗꯅ ꯑꯗꯨꯝ ꯅꯨꯡꯁꯤꯅꯔꯒ ꯂꯩꯕꯗꯨꯅ ꯐꯩ ꯍꯥꯏꯕꯅꯤꯗ
ꯎꯝ ꯑꯩꯒ ꯑꯩꯒ ꯑꯩꯈꯣꯏ ꯏꯆꯦꯗꯤ ꯃꯔꯛ ꯃꯔꯛꯇꯗꯤ ꯅꯍꯥꯟꯗꯤ ꯑꯅ ꯑꯩꯗ ꯃꯥ ꯂꯨꯍꯣꯡꯗ꯭ꯔꯤꯀꯥꯟꯗꯗꯤ ꯌꯦꯠꯅꯕ ꯍꯥꯏꯕꯁꯦ ꯑꯗꯨꯝ ꯅꯥꯔꯒ ꯃꯨꯛ ꯐꯨ ꯅꯥꯕ ꯅꯣꯛꯄ ꯈꯣꯠꯄ ꯏꯕꯥꯅ ꯑꯗꯨꯝ ꯇꯧꯋꯕ ꯑꯩꯈꯣꯏ ꯏꯌꯥꯝꯕꯗꯤ ꯑꯗꯨꯃꯥꯏꯅ ꯇꯧꯗꯦ
ꯎꯝ
ꯃꯥꯗꯤ ꯁꯥꯎꯠꯁꯨ ꯁꯥꯎꯗ꯭ꯔꯦ ꯑꯩꯈꯣꯏ ꯆꯦ ꯆꯁꯨ ꯆꯩꯗ꯭ꯔꯦ ꯍꯥꯏꯕꯁꯨ ꯆꯩꯗ꯭ꯔꯦ ꯌꯥꯝ
ꯎꯝ ꯑꯗꯨ ꯐꯕꯅ ꯑꯗꯨꯗꯤ ꯅꯪꯁꯨ ꯐꯔꯝꯒꯅꯤꯅ
ꯈꯪꯗꯦ ꯃꯤꯅ ꯀꯃꯥꯏꯅ ꯎꯕ꯭ꯔꯥ
ꯅꯃ ꯅꯕ ꯅꯃ ꯅꯕꯤ ꯍꯣꯏꯅꯦ ꯑꯗꯨ ꯅꯨꯄꯥꯗꯤ ꯐꯕꯅꯦꯍꯦ ꯑꯗꯨ ꯅꯨꯄꯤꯗꯨ ꯐꯕꯅꯦꯍꯦ ꯁꯨꯃꯥꯏꯅ ꯍꯥꯏꯗꯔꯣ
ꯍꯥꯏꯔꯝꯕ ꯌꯥꯏ
ꯑꯥ ꯅꯨꯄꯥ ꯐꯕꯁꯤꯡꯁꯦ ꯅꯨꯄꯤ ꯌꯥꯝ ꯄꯥꯝꯅꯕꯅꯤꯀꯣ ꯍꯥꯏ ꯍꯥꯏꯕꯗꯤ ꯎꯝ ꯑꯗꯨ ꯅꯨꯄꯥꯗꯣ ꯐꯩꯌꯦ ꯐꯠꯇꯦ ꯍꯥꯏꯕꯗꯤ ꯃꯤ ꯃꯌꯥꯝꯅ ꯈꯪꯉꯦꯗꯅꯀꯣ ꯅꯪꯅ ꯈꯪꯕꯗꯤ ꯅꯠꯇꯦꯕ
ꯃꯤ ꯃꯌꯥꯝꯅ ꯎꯕ ꯀꯥꯟꯗ ꯑꯗꯨ ꯅꯨꯄꯥꯗꯨꯗꯤ ꯐꯩꯍꯦ ꯃꯔꯝ ꯌꯥꯝ ꯃꯣꯛꯑꯦ ꯑ ꯑꯗꯨꯃꯥꯏꯅ ꯍꯥꯏꯗꯤ ꯎꯝ ꯑꯗꯨꯃꯥꯏꯅ ꯍꯥꯏꯔꯗꯤ ꯅꯨꯄꯤꯁꯤꯡꯁꯨ ꯈꯪꯕꯅꯦꯕ
ꯎꯝ ꯑꯗꯨ ꯅꯨꯄꯤꯁꯤꯡꯁꯤ ꯁꯤꯡꯗꯤ ꯄꯥꯝꯃꯁꯨ ꯄꯥꯝꯃꯦꯁꯨ ꯁꯨꯡꯍꯥꯢ ꯍꯥꯏꯔꯣꯏꯗꯅ
ꯎꯝ ꯍꯥꯏꯔꯣꯏ ꯅꯣꯏꯅ ꯍꯥꯏꯒꯗꯕꯅꯤꯅꯦ ꯑꯗꯨꯗꯤ
ꯑꯗꯨ ꯍꯥꯏꯔꯒ ꯑꯃꯨꯛꯀ ꯑꯃꯨꯛ ꯃꯣꯏꯅ ꯍꯥꯏꯔꯣꯏꯒꯦꯗ ꯁꯤ ꯃꯇꯥꯡꯗꯗꯤ
ꯑꯗꯣ ꯑꯣꯢꯔꯁꯨ ꯅꯨꯄꯤꯁꯤꯡꯗꯤ ꯀꯗꯥꯏꯗꯒꯤ ꯅꯨꯄꯥ ꯑꯄꯥꯝꯕ ꯂꯩꯔꯁꯨ ꯍꯥꯏꯗꯣꯛꯑꯣꯏ ꯃꯣꯏꯗꯤ
ꯎꯝ
ꯑꯗꯨꯅꯦ ꯑꯗꯨꯝ ꯃꯥꯒꯤ ꯊꯝꯃꯣꯏꯗꯀꯣ ꯂꯣꯠꯂꯒ ꯂꯩꯒꯅꯦꯕ ꯑꯗꯨ ꯑꯗꯨ ꯑꯣꯏꯔꯁꯨ ꯅꯣꯏꯁꯨ ꯈꯪꯕ ꯌꯥꯏꯗ ꯅꯨꯄꯤ ꯑꯩ ꯑꯩꯒꯨꯝꯕꯁꯤ ꯅꯨꯄꯤꯁꯦ ꯈꯔ ꯄꯥꯝꯕ ꯃꯥꯜꯂꯦ ꯑꯗꯨꯒꯨꯝꯕ ꯈꯪꯗꯣꯛꯄꯗꯤ ꯌꯥꯏꯗꯅ
ꯎꯝ ꯃꯥꯅꯦ ꯃꯗꯨ ꯃꯛꯇꯅꯦ ꯅꯨꯄꯤꯁꯨ ꯅꯨꯄꯥꯕꯨ ꯄꯥꯝꯍꯟꯅꯤꯡꯉꯒ ꯀꯔꯤ ꯍꯥꯏꯕ ꯅꯨꯄꯥꯅ ꯅꯨꯄꯥꯕꯨꯗꯣ ꯇꯥꯟꯅꯍꯟꯅꯤꯡꯕ ꯍꯥꯏꯇꯥꯔꯦ ꯄꯥꯝꯅꯍꯟꯅꯤꯡꯕ ꯅꯠꯇꯕ ꯇꯥꯟꯍꯟꯅꯤꯡꯂꯒ ꯈꯔ ꯈꯔ ꯇꯧꯔꯛꯀꯅꯤ
ꯑ ꯑꯗꯨꯒꯨꯝꯕꯗꯤ ꯐꯠꯇꯕꯅꯦꯍꯦ
ꯑꯗꯨꯅꯦ
ꯅꯣꯏꯁꯨ ꯅꯨꯄꯤ ꯀꯣꯏꯕ ꯃꯇꯝꯗ ꯐꯖꯅ ꯌꯦꯡꯉꯒ ꯀꯣꯏꯒꯗꯕꯅꯦ
ꯎꯝ
ꯁꯛ ꯐꯖꯩ ꯍꯥꯏꯔꯒ ꯄꯪꯀꯣꯏꯗ ꯀꯣꯏꯕꯗꯨ ꯑꯗꯨꯃꯥꯏꯅ ꯇꯧꯕ ꯐꯠꯇꯦꯕ ꯀꯣ
ꯍꯣꯏ ꯍꯣꯏ ꯍꯣꯏ
ꯃꯥꯒꯤ ꯊꯝꯃꯣꯏ ꯁꯦꯡꯕ ꯃꯔꯝ ꯑꯣꯛꯄ ꯉꯧꯁꯤꯟꯅꯗꯕ ꯑꯗꯨꯒꯨꯝꯕꯗꯨ ꯐꯕꯅꯦꯍꯦ
ꯃꯥꯅꯦ ꯅꯪꯗꯤ ꯀꯃꯥꯢ ꯇꯧꯒꯦ ꯅꯪꯗꯤ ꯌꯨꯝꯗ ꯌꯨꯝꯗꯒꯤ ꯃꯄꯥꯟ ꯊꯣꯛꯇ꯭ꯔꯗꯤ ꯉꯧꯁꯤꯅꯥꯕꯗꯤ ꯇꯧꯔꯔꯣꯏꯗꯅ
ꯢꯁ ꯇꯧꯗꯦꯍꯦ ꯌꯨꯝꯗ ꯑꯗꯨꯝ ꯂꯩ ꯍꯥꯏꯕꯗꯤ ꯂꯩꯗꯅ
ꯎꯝ
ꯎꯝ
ꯑꯣꯀꯦ ꯅꯪ ꯀꯣꯂꯦꯖ ꯒꯨꯝꯕ ꯀꯥꯕꯗꯤ ꯂꯣꯏꯔꯕ꯭ꯔꯣ
ꯂꯣꯏꯔꯦ ꯍꯣꯏ ꯀꯨꯏꯔꯦ ꯂꯣꯏꯕ
ꯀꯨꯏꯔꯦ ꯂꯣꯏꯕ ꯍꯥꯏꯕꯁꯤ ꯀꯔꯤ ꯃꯇꯥꯝ ꯇꯥꯝꯕ ꯂꯥꯢꯛ
ꯑꯥ ꯎꯝ ꯀꯔꯤ ꯍꯥꯏꯁꯤꯔꯥ ꯆꯍꯤ ꯑꯍꯨꯝꯒꯨꯝꯕ ꯁꯨꯔꯦ ꯐ꯭ꯔꯤ ꯂꯩꯕꯁꯦ ꯂꯣꯏꯕꯁꯦ
ꯃꯥꯁꯇꯔ ꯀꯥꯗ꯭ꯔꯦ
ꯀꯥꯗ꯭ꯔꯦ
ꯃꯥꯁꯇꯥꯔ ꯀꯥꯢꯌꯦ
ꯑꯩꯈꯣꯏꯗꯤ ꯀꯩꯅꯣꯅꯤꯗ ꯑꯣꯏꯔꯔꯣꯏꯗ ꯑꯗꯨꯗꯤ ꯆꯥꯗꯕꯅꯤ
ꯀꯩꯅꯣ ꯅꯪꯅ ꯑꯣꯏꯔꯔꯣꯏ ꯍꯥꯏꯕꯗꯤ
ꯃꯤ ꯑꯣꯏꯔꯔꯣꯏꯕ
ꯀꯔꯤ ꯃꯤ ꯑꯣꯏꯔꯔꯣꯏꯅꯤ ꯃꯤ ꯅꯠꯇꯕꯥ ꯊꯕꯛ ꯐꯪꯉꯔꯣꯏ ꯍꯥꯏꯕ꯭ꯔꯣ ꯅꯟꯗ ꯀ꯭ꯔꯤꯔꯣ
ꯑ ꯊꯕꯛ ꯐꯪꯉꯣꯏꯕ ꯍꯧꯖꯤꯛꯀꯥꯟꯁꯤꯗꯤ ꯊꯕꯛ ꯑꯃ ꯍꯦꯛꯇ ꯆꯪꯕ ꯃꯠ ꯇꯝꯗ ꯑꯁ ꯄꯩꯁꯥ ꯌꯥꯝ ꯆꯪꯉꯤꯗꯅ
ꯑ ꯑꯗꯨꯗꯤ ꯁꯦꯟꯇ꯭ꯔꯦꯜꯒꯤ ꯊꯥꯕ ꯇꯥꯕꯅꯦ ꯀꯩꯅꯣ ꯑꯗꯨꯒꯤꯅꯦ ꯑꯩꯈꯣꯏꯁꯨ ꯁꯦꯟꯇ꯭ꯔꯦꯜ ꯊꯥꯔꯤꯗꯣ
ꯑꯩꯈꯣꯏꯗꯤ ꯐꯤꯠ ꯑꯣꯏꯗꯦꯕ ꯌꯥꯝ ꯁꯣꯜꯂꯦꯕ ꯑꯩꯗꯤ ꯌꯥꯝ ꯁꯣꯜꯂꯦꯕ ꯑꯩꯒꯤ ꯆꯤꯟꯕꯥꯟ ꯈꯛꯇꯅꯤ ꯀꯜꯂꯤꯁꯦ
ꯑꯆꯥ
ꯑꯗꯨꯅꯦ꫰ꯑꯗꯨ
ꯆꯤꯟꯕꯥꯥꯟ ꯈꯛꯇꯅꯦ ꯀꯜꯂꯦ ꯍꯥꯏꯗꯤ ꯈ꯭ꯔꯗꯤ ꯀꯜꯂꯝꯑꯅꯤ
ꯎꯝ ꯀꯜꯂꯦꯕ
ꯑꯗꯨꯗꯤ ꯅꯨꯄꯥꯗꯤ ꯅꯪꯕꯨꯗꯤ ꯌꯦꯠꯅꯕ ꯁꯨꯡꯉꯝ ꯉꯝꯃꯔꯣꯏꯅꯦ ꯅꯪꯒꯤ ꯅꯨꯄꯥꯗꯤ
ꯑꯁ ꯑꯩꯗꯤ ꯁꯥꯎꯗꯦꯗ ꯁꯥꯎꯕꯒꯤ ꯃꯇꯝꯁꯨ ꯄꯤꯗꯦꯕ ꯑꯩꯗꯤ
ꯑꯠꯆꯥꯥ ꯒ꯭ꯌꯥꯟ ꯇꯥꯕ ꯃꯤꯒ ꯌꯥꯝ
ꯅꯦ ꯑꯩꯗꯤ ꯋꯥ ꯀꯩꯁꯨ ꯉꯥꯡꯉꯔꯣꯏ ꯁꯥꯎꯕ ꯃꯇꯝꯗ ꯋꯥ ꯉꯥꯡꯕꯁꯦ ꯐꯠꯇꯕꯅꯤꯀꯣ
ꯆꯨꯝꯃꯦ ꯆꯨꯝꯃꯦ
ꯑꯗꯨꯅꯦ ꯁꯥꯎꯕ ꯃꯇꯝꯗ ꯋꯥ ꯉꯥꯡꯊꯣꯛꯄꯁꯦ ꯀꯌꯥ ꯖꯒꯣꯠ ꯆꯥꯗꯕꯅꯦꯕ ꯑꯗꯨꯅ ꯏꯪ ꯏꯪꯊꯕ ꯀꯥꯟꯗ ꯑꯗꯨꯝ ꯋꯥꯔꯤ ꯁꯥꯟꯅꯒꯗꯕꯅꯦ
ꯆꯨꯝꯃꯦ ꯆꯨꯝꯃꯦ ꯑꯗꯨ ꯐꯥꯎꯗꯤ ꯌꯥꯅꯤꯡꯉꯦ
ꯎꯝ ꯃꯤꯅ ꯑꯗꯨꯝ ꯁꯥꯎꯔꯛꯑꯁꯨꯀꯣ ꯑꯗꯨꯝ ꯉꯥꯡꯔꯒ ꯏꯁꯧ ꯂꯥꯡꯔꯒ ꯑꯩꯕꯨ ꯑꯗꯨꯝ ꯁꯥꯎꯔꯁꯨ ꯑꯩ ꯋꯥ ꯉꯥꯡꯕ ꯌꯥꯗꯦꯕ ꯑꯗꯨꯝ ꯇꯥꯔꯒ ꯂꯩꯒꯗꯕꯅꯦꯕ ꯑꯗꯨꯗ ꯈꯨꯝꯗꯣꯛꯑꯗꯤ ꯏꯁ ꯈꯠꯅꯔꯦ
ꯈꯪꯉꯤꯅꯦ ꯅꯪꯁꯨ ꯌꯥꯝ ꯈꯪꯉꯤꯅꯦ
ꯎꯝ ꯈꯪꯕ ꯇꯥꯕꯅꯤꯅꯦ
ꯈꯠꯅꯗꯤ ꯈ꯭ꯔ ꯈꯠꯅꯔꯛꯄ ꯃꯜꯂꯦ ꯅꯪꯁꯦ
ꯑꯥ ꯍꯥꯟꯅꯗꯤ ꯈꯠꯅꯩ ꯑꯗꯨ ꯑꯣꯏꯔꯁꯨ ꯐꯠꯇꯦ ꯍꯥꯏꯕꯗꯨꯗꯤ ꯇꯧꯗꯕꯅ ꯐꯩꯗꯅ
ꯍꯣꯏ ꯍꯣꯏ ꯍꯣꯏ ꯀꯌꯥꯝ ꯀꯨꯏꯔꯒꯦ ꯅꯪ ꯅꯨꯄꯥ ꯀꯣꯏꯅꯕ
ꯀꯨꯏꯗ꯭ꯔꯤ
ꯀꯨꯏꯗ꯭ꯔꯤ ꯍꯥꯏꯕꯗꯤ ꯆꯍꯤ ꯐꯥꯗ꯭ꯔꯤꯕ꯭ꯔꯣ
ꯐꯥꯔꯦ ꯆꯍꯤ ꯈꯪꯗꯦ ꯀꯌꯥ ꯁꯨꯔꯕ꯭ꯔꯥ
ꯑꯣꯈꯦ ꯑꯗꯣ ꯅꯪꯗꯤ ꯌꯨꯝ ꯈꯥꯡꯉꯅꯤ ꯀꯩꯅꯣ ꯑꯗꯣ ꯅꯪꯗꯤ ꯌꯨꯝꯗ ꯂꯩꯕ ꯀꯥꯟꯗ ꯀꯔꯤ ꯀꯔꯤ ꯇꯧꯕ꯭ꯔꯣ ꯍꯥꯏꯕꯗꯤ ꯊꯕꯛ ꯃꯆꯥ ꯃꯆꯥ ꯇꯧꯕ ꯀꯥꯟꯗ ꯑꯗꯨꯝ ꯑꯣ ꯐꯤ ꯁꯥꯔꯗꯤ ꯐꯔꯦ ꯀꯩꯅꯣ ꯐꯤ- ꯐꯤ ꯁꯥꯕꯁꯦ ꯌꯥꯝ ꯐꯩꯌꯦ ꯍꯥꯏꯕꯗꯤ ꯑꯃꯔꯛ ꯁꯥꯈ꯭ꯔꯗꯤ ꯃꯃꯜ ꯃꯥꯡꯗꯦꯕ ꯑꯗꯨꯝ ꯇꯥꯡꯔꯛꯀꯅꯦꯕ
ꯑ‌ꯣ ꯑꯣ ꯑꯗꯨꯃꯥꯏꯅ ꯇꯧꯋꯦ ꯑꯗꯨꯝ ꯁꯥꯕꯨ ꯁꯥꯔꯗꯤ ꯌꯣꯟꯕꯗꯣ ꯑꯗꯨꯝ ꯁꯤꯠꯂꯦꯕꯀꯣ ꯑꯗꯨꯃꯥꯏꯅ ꯇꯧꯋꯦ
ꯄꯤꯁꯥ